ꯑꯥ ꯍꯜꯂꯣ ꯍꯣꯏ ꯇꯥꯏ ꯇꯥꯏ
ꯀꯩꯗꯧꯔꯤꯅꯣ
ꯍꯜꯂꯣ
ꯇꯥꯗ꯭ꯔꯥ
ꯇꯥꯏꯌꯦ ꯁꯦꯡꯅ ꯇꯥꯕ꯭ꯔꯥ ꯅꯪꯗꯤ
ꯑꯣ ꯑꯗꯨꯝ ꯁꯦꯡꯉꯦꯕ ꯇꯥꯗ꯭ꯔꯣ ꯑꯩꯒꯤ ꯐꯖꯅ ꯇꯥꯗ꯭ꯔꯣ
ꯐꯖꯅ ꯇꯥꯏ ꯍꯣꯏ
ꯀꯩꯗꯧꯔꯤꯅꯣ
ꯑꯩꯁꯦ ꯍꯧꯖꯤꯛꯁꯦ ꯍꯧꯖꯤꯛ ꯈꯛꯇꯪ ꯏꯌꯥꯝꯕꯒꯤ ꯃꯆꯥꯒ ꯁꯥꯟꯅꯔꯝꯕꯅꯦꯕꯀꯣ ꯏꯁꯤꯡꯒꯨꯝꯕꯁꯨ ꯇꯥꯕ ꯉꯁꯤꯁꯦ ꯑꯗꯨꯒꯤ ꯑꯁꯦꯡꯕ ꯍꯥꯏ ꯃꯩꯁꯨ ꯃꯨꯠꯂꯦ ꯀꯩꯝ ꯇꯧꯕ ꯌꯥꯗ꯭ꯔꯦ ꯍꯧꯖꯤꯛꯁꯦ ꯑꯗꯨ ꯑꯣꯏ ꯕꯒꯤ ꯅꯪꯗꯤ
ꯍꯧꯖꯤꯛ ꯑꯩꯁꯨ ꯑꯗꯨꯝ ꯇꯨꯝꯐꯝꯗ ꯍꯤꯞꯄꯤꯌꯦ ꯍꯧꯖꯤꯛꯇꯤ ꯅꯣꯡ ꯇꯥꯕ꯭ꯔꯥ ꯅꯣꯢꯗ
ꯉꯁꯥꯏ ꯀꯟꯅ ꯇꯥꯔꯝꯃꯦ ꯑꯗꯨꯒ ꯎꯝ ꯍꯧꯖꯤꯛꯇꯤ ꯑꯗꯨꯝ ꯃꯪꯉꯦ ꯍꯣꯔꯦꯟ ꯑꯃꯨꯛ ꯇꯥꯒꯦꯔꯗꯤ ꯈꯪꯗꯦ
ꯑꯣ ꯑꯩꯈꯣꯏꯗꯗꯤ ꯇꯥꯗꯦ ꯇꯥꯗꯦ ꯍꯨꯖꯤꯛꯇꯤ ꯑꯩ ꯅꯨꯡꯊꯤꯟ ꯍꯥꯏꯗꯤ ꯑꯌꯨꯛꯇ ꯇꯥꯔꯝꯅꯦꯕ
ꯎꯝ
ꯉꯁꯥꯏ ꯅꯨꯡꯊꯤꯟꯗꯤ ꯈꯤꯇꯪ ꯇꯥꯕꯅꯦ ꯅꯨꯡꯊꯤꯟ ꯄꯨꯡ ꯑꯅꯤ ꯑꯗꯨꯋꯥꯏꯗ
ꯎꯝ
ꯑꯗꯣ ꯍꯧꯖꯤꯛꯇꯤ ꯇꯥꯗꯦ
ꯑꯗꯣ ꯅꯣꯡ ꯇꯥꯔꯁꯨ ꯇꯥꯗ꯭ꯔꯁꯨ ꯌꯥꯝ ꯁꯥꯏꯑꯦꯀꯣ ꯍꯥꯏꯕꯗꯤ ꯑꯣꯝꯆꯥꯛꯅꯔꯒ
ꯑꯗꯨꯅꯦ ꯁꯥꯕꯗꯣ ꯍꯨꯃꯥꯡ ꯊꯣꯛꯄꯗꯣ ꯍꯦꯛ ꯏꯔꯨ ꯂꯥꯛꯑꯁꯨ ꯑꯗꯨꯝ ꯁꯥꯔꯅꯤ ꯑꯃꯨꯛ
ꯑꯗꯨꯅꯦ ꯅꯣꯡꯃꯗ ꯑꯅꯤꯔꯛꯀꯨꯝꯕꯅꯦ ꯇꯧꯔꯤꯁꯦ
ꯑꯗꯨꯅꯦ ꯑꯗꯨꯅꯦ ꯑꯗꯨꯅꯦ ꯏꯔꯨꯗꯔ꯭ꯗꯤ ꯇꯨꯝꯕ ꯉꯝꯗꯕꯗꯣ ꯅꯨꯡꯊꯤꯟꯗꯤ ꯏꯔꯨꯅꯦꯕꯀꯣ ꯑꯗꯨ ꯃꯄꯥꯟ ꯃꯄꯥꯟ ꯊꯣꯛ ꯑꯗꯨꯁꯨ ꯔꯨꯝꯗ ꯑꯗꯨꯝ ꯂꯩꯕꯗꯨꯁꯨ ꯍꯨꯃꯥꯡ ꯊꯣꯛꯄꯗꯣ ꯌꯥꯗꯦꯕ ꯑꯃꯨꯛ ꯑꯍꯤꯡꯗ ꯏꯔꯨꯅꯤ
ꯑꯗꯣ ꯀꯩ ꯀꯩ ꯇꯧꯔꯦ ꯉꯁꯤꯗꯤ
ꯑꯁ ꯑꯩ ꯌꯨꯝꯗ ꯑꯗꯨꯝ ꯂꯩꯌꯦ ꯑꯗꯨꯒ ꯄꯨꯡ ꯑꯃ ꯑꯅꯤ ꯑꯗꯣ ꯉꯁꯥꯏ ꯅꯣꯡ ꯇꯥ ꯇꯥꯕ ꯃꯇꯝꯗꯣ
ꯎꯝ
ꯑꯩꯈꯣꯏ ꯏꯃꯥꯟꯅꯕꯤ ꯈꯣꯏ ꯃꯅꯥꯛꯇ ꯈꯣꯏ ꯏꯃꯥꯟꯅꯕꯤ ꯈꯣꯏ ꯔꯦꯟꯗ ꯂꯩꯒꯦꯅ ꯂꯥꯛꯄ ꯍꯥꯏꯗꯤ ꯌꯥꯝ ꯅꯛꯄꯗꯤ ꯅꯠꯇꯕꯀꯣ ꯑꯗꯨ ꯃꯣꯢ ꯌꯨꯝ ꯑꯗ ꯃꯣꯏ ꯌꯨꯝ ꯁꯦꯡꯗꯣꯛꯑ ꯂꯩꯑꯦ ꯍꯥꯏꯕꯒꯤ ꯀꯣꯕ ꯆꯠꯄꯅꯦ ꯆꯠꯂꯒ ꯃꯣꯏꯅ ꯀꯩꯅꯣ ꯁꯣꯏꯕꯨꯡ ꯁꯣꯏꯕꯨꯡꯒ ꯀꯦꯔꯣꯠꯀ ꯃꯣꯂꯥ ꯄꯤꯔꯛꯑꯦ
ꯑꯣ ꯑꯣ
ꯑꯗꯨ ꯄꯨꯔ ꯑꯃꯨꯛ ꯍꯟꯈ꯭ꯔꯦ
ꯍꯥꯏꯕꯗꯤ ꯆꯤꯡꯗꯒꯤꯔꯣ
ꯃꯣꯏ ꯌꯨꯝꯗꯤ ꯂꯥꯛꯑꯦꯕꯀꯣ ꯂꯥꯛꯄꯗꯣ ꯉꯁꯤ ꯍꯧꯖꯤꯛ ꯄꯨꯗꯤ ꯇꯝꯄꯥꯛꯇ ꯂꯩꯑꯦꯕ ꯑꯗꯨ ꯄꯨꯔꯛ ꯄꯩ ꯑꯥ ꯃꯣꯏꯅ ꯑꯗꯨꯝ ꯄꯤꯔꯛꯄ ꯀꯥꯎꯋꯦꯅ
ꯑꯗꯣ ꯑꯗꯨꯝ ꯑꯥ ꯁꯣꯝꯗꯤ ꯊꯕꯛꯀꯨꯝꯕꯗꯤ ꯆꯠꯇꯕ꯭ꯔꯥ ꯍꯥꯏ ꯅꯠꯇ꯭ꯔꯒ ꯑꯗꯨꯝ ꯂꯥꯏꯔꯤꯛ ꯇꯝꯕ꯭ꯔꯥ ꯑꯣ ꯑꯣ ꯑꯣ ꯆꯞ ꯃꯥꯟꯅꯩꯅꯦ ꯑꯗꯨꯗꯤ ꯑꯩꯁꯨ ꯑꯗꯨꯝ ꯇꯝꯃꯦ
ꯁꯦꯃꯤꯁꯇꯔ ꯍꯥꯏꯗꯤ ꯀꯣꯂꯦꯖ ꯒ꯭ꯔꯦꯖꯨꯋꯦꯁꯟꯗ ꯅꯠꯇ꯭ꯔꯒ ꯃꯥꯁꯇꯔ ꯔ
ꯇꯧꯕꯀꯣ ꯑꯗꯨ ꯑꯣꯏꯕꯒꯤ ꯍꯟꯗꯛꯁꯦ ꯁꯤꯃꯤꯁꯇꯔꯒꯤ ꯑꯦꯛꯖꯥꯝ ꯂꯣꯏꯔꯝꯃꯦ ꯑꯗ ꯉꯁꯤꯗꯒꯤ ꯁꯨꯇꯤ ꯍꯧꯕꯅꯦꯕ ꯑꯗꯨ ꯑ ꯐꯖꯅ ꯄꯣꯊꯥꯒꯦ ꯍꯥꯏꯔꯒ ꯏꯁꯤꯡ ꯇꯥꯕ ꯑꯗꯨꯝ ꯁꯣꯛ ꯄꯣꯏ ꯁꯣꯛꯇꯕꯣꯏꯅ ꯗꯨꯝ ꯇꯧꯔꯦ
ꯐꯖꯅ ꯇꯨꯝꯍꯧꯔꯨ ꯑꯗꯨꯗꯤ ꯄꯣꯊꯥꯔꯣ ꯐꯖꯅ ꯉꯥꯏꯍꯥꯛ ꯂꯩꯗꯤ ꯑꯃꯨꯛ ꯑꯋꯥꯕꯗꯣ ꯐꯥꯎꯋꯥꯔꯅꯤ ꯍꯥꯏꯗꯤ ꯀꯦꯔꯤꯌꯥꯒꯤ ꯈꯜꯒ ꯀꯣ
ꯍꯥꯏꯗꯤ ꯀ꯭ꯂꯥꯁꯇꯣ ꯑꯩꯈꯣꯏꯗꯤ ꯔꯤꯂꯦꯕꯀꯣ ꯑꯦꯇꯦꯟꯗꯦꯟꯁ ꯌꯥꯝ ꯏꯁꯇ꯭ꯔꯤꯛ ꯑꯣꯏꯌꯦꯕ ꯑꯩꯈꯣꯏꯒꯤꯁꯦ ꯑꯗꯨꯒ ꯂꯥꯞꯁꯨ ꯂꯥꯞꯄꯦꯕ ꯑꯩꯅ ꯇꯝꯕ ꯃꯐꯝꯁꯦ ꯑꯗꯨ ꯑꯣꯏꯕꯅꯤꯅ ꯑꯗꯨꯝ ꯏꯟꯇꯔꯅꯦꯜ ꯃꯥꯔꯛꯀꯤꯗꯃꯛ ꯈꯜꯂꯒꯀꯣ ꯕꯔꯥ ꯇꯤꯡꯉꯁꯨ ꯇꯤꯡꯅ ꯆꯠꯄꯅꯦ ꯍꯥꯏꯕꯗꯤ ꯑꯣꯖꯥꯁꯤꯡꯗꯣ ꯌꯥꯝ ꯉꯝꯃꯦꯕ ꯍꯥꯏꯕꯗꯤ ꯃꯣꯏ ꯁꯔꯀꯥꯔꯒꯤꯅꯤꯅ ꯃꯣꯏ ꯌꯥꯝ ꯉꯝꯃꯦꯕ ꯃꯣꯏꯅ ꯇꯧꯒꯦꯗꯤ ꯉꯝꯕ ꯉꯥꯛꯇꯅꯦꯕ ꯃꯣꯏꯁꯦ
ꯑ ꯍꯣꯏ ꯑꯗꯨꯅꯦ ꯀꯩꯅꯣꯒꯤꯗꯤ ꯍꯦꯟꯅ ꯑꯣꯖꯥꯁꯤꯡ ꯁꯥꯊꯤꯑꯕꯀꯣ ꯄ꯭ꯔꯥꯏꯕꯦꯠꯀꯤ ꯑꯣꯏꯗꯤ ꯌꯥꯝ ꯁꯥꯊꯤꯗꯕ
ꯎꯝ ꯆꯨꯃꯦ ꯍꯥꯏꯗꯤ ꯎꯝ ꯄ꯭ꯔꯥꯏꯚꯦꯠꯀꯤꯗꯤꯀꯣ ꯃꯣꯏ ꯑꯗꯨꯝ ꯑꯣꯖꯥ ꯑꯣꯏꯔꯒ ꯊꯕꯛ ꯇꯧꯕ ꯃꯤ ꯂꯩꯗꯅꯀꯣ ꯑꯗꯨ ꯑꯣꯏꯕꯁꯨ ꯈꯪꯗꯦ ꯅꯠꯇ꯭ꯔꯒ ꯑꯗꯨꯝ ꯃꯤꯁꯤꯗꯤ ꯂꯣꯏ ꯋꯥꯅꯕꯁꯨ ꯌꯥꯎꯋꯦꯗꯅ ꯑꯗꯨ ꯑꯣꯏꯕꯒꯤ ꯑꯗꯨꯝ ꯑꯩ ꯁꯦꯟꯁꯨ ꯇꯥꯅꯤꯡꯉꯦ ꯂꯥꯏꯔꯤꯛ ꯁꯨ ꯇꯝꯅꯤꯡꯉꯦ ꯍꯥꯏꯕ ꯃꯇꯝꯗ ꯂꯅꯥꯏꯒꯤ ꯃꯐꯝꯗꯤ ꯌꯥꯝ ꯐꯩꯌꯦꯕ ꯃꯣꯏꯗꯤ ꯀꯩꯝ ꯍꯥꯏꯗꯦꯕ ꯖꯁ ꯑꯦꯛꯖꯥꯝꯗꯣ ꯊꯥꯕꯤꯌꯣ ꯑꯦꯁꯥꯏꯟꯃꯦꯟꯗꯣ ꯄꯤꯔꯛꯑꯣ ꯑꯗꯨꯒ ꯇꯪꯅꯦꯕ ꯑꯗꯣ ꯑꯁꯤꯗꯗꯤ ꯌꯥꯗꯕꯅꯤꯅꯀꯣ
ꯀꯣꯂꯦꯖꯄꯨꯗꯤ ꯑꯗꯨꯅ ꯐꯩꯌꯦꯀꯣ ꯍꯥꯏꯗꯤ ꯌꯥꯝ ꯔꯦꯒꯨꯂꯔ ꯑꯣꯏꯅ ꯆꯠꯂꯁꯨ ꯍꯣꯏ ꯑꯩꯈꯣꯏ ꯀꯩꯅꯣ ꯑꯗꯨꯝ ꯑꯩꯈꯣꯏ ꯇꯧꯅꯤꯡꯕ ꯑꯗꯨꯝ ꯀꯩꯅꯣ ꯄ꯭ꯔꯣꯐꯦꯁꯟꯅꯜꯒꯨꯝꯕ ꯇꯧꯅꯤꯡꯉꯤ ꯄ꯭ꯔꯣꯐꯦꯁꯔꯒꯨꯝꯕ ꯇꯧꯅꯤꯡꯉꯦ ꯍꯥꯏꯗꯤ ꯌꯥꯏꯑꯕꯀꯣ ꯑꯗꯨꯗꯤ ꯑꯦꯛꯖꯥꯝ ꯑꯃ ꯊꯥꯅꯤ ꯍꯥꯏꯗꯤ ꯀꯣꯂꯦꯖꯀꯤꯗꯤ ꯀꯌꯥ ꯍꯥꯏꯗꯤ ꯀꯥꯟꯅꯥꯗꯦꯅ
ꯎꯝ ꯗꯨꯕꯨꯗꯤ ꯑꯗꯨꯒ ꯃꯔꯛ ꯃꯔꯛꯇ ꯑꯗꯨꯝ ꯁꯦꯟꯁꯨ ꯍꯣꯏ ꯍꯣꯏ ꯑꯗꯣ ꯑꯩꯈꯣꯏꯒꯤꯗꯤ ꯈꯔ ꯋꯥꯏꯗ ꯐꯔꯦ ꯍꯥꯏꯅꯁꯨ ꯑꯗꯨꯝ ꯆꯠꯂꯕꯅꯦ ꯍꯥꯏꯕꯗꯤ ꯑꯗꯨꯝ ꯑꯩꯈꯣꯏꯒꯤꯗꯣ ꯑꯗꯨꯈꯛꯅ ꯃꯤꯒꯨꯝꯅ ꯇꯥꯡꯗꯦꯕꯀꯣ ꯍꯥꯏꯕꯗꯤ ꯁꯔꯀꯥꯔꯒꯤꯅꯤꯅ ꯂꯅꯥꯏꯒꯤꯗꯤ ꯑꯩꯈꯣꯏꯗꯤ ꯋꯥꯕꯅꯤꯅ ꯂꯥꯝꯕ ꯉꯝꯗ꯭ꯔꯦꯗꯅ ꯑꯗꯨꯗꯤ ꯑꯗ ꯑꯗꯨꯝ ꯋꯥꯔꯁꯨ ꯋꯥꯅ ꯑꯗꯨꯝ ꯇꯧꯔꯦ ꯍꯥꯏꯗꯤ ꯃꯔꯛ ꯃꯔꯛꯇ ꯑꯗꯨꯝ ꯎꯝ ꯍꯥꯏꯌꯣ
ꯑꯗꯨ ꯑꯩꯈꯣꯏꯁꯨ ꯑꯗꯨꯝ ꯑꯗꯨ ꯇꯥꯃꯟꯅꯩ ꯍꯥꯏꯕꯅꯤꯅ ꯑꯗꯨꯒ ꯄ꯭ꯔꯥꯏꯕꯦꯇꯒꯤꯗꯤ ꯇꯉꯦꯕꯀꯣ
ꯍꯣꯏ ꯈꯪꯗꯦꯗ ꯑꯗꯨꯝ ꯇꯧꯔꯒ ꯇꯨꯏꯁꯟꯒꯨꯝꯕ ꯇꯧꯕ ꯃꯇꯝꯗꯗꯤ ꯈꯔ ꯐꯩꯌꯦꯕꯀꯣ ꯑꯗꯨꯕꯨ ꯑꯗꯨꯝ ꯇꯨꯏꯁꯟ ꯂꯧꯗꯕ ꯃꯇꯝꯗꯗꯤ ꯁꯦꯟ ꯋꯥꯔꯛꯑ ꯑꯗꯨꯗ ꯐꯔꯛ ꯌꯥꯝ ꯇꯥꯏꯗꯅ ꯏꯁꯀꯣꯂꯥꯔꯁꯤꯞ ꯉꯥꯏꯕꯗ ꯏꯁꯀꯣꯂꯥꯔꯁꯤꯞ ꯉꯥꯏꯕꯗ ꯋꯥꯏꯑꯦ
ꯑꯗꯨꯗꯤ ꯐꯪꯒꯦꯔꯥ ꯐꯪꯉꯣꯏꯁꯨ ꯈꯪꯗꯕꯗꯀꯣ ꯂꯥꯛ ꯂꯥꯛꯄꯤꯔꯝꯃꯗꯤ ꯑꯁꯦꯡꯕꯅꯦ ꯑꯩꯈꯣꯏꯒꯤ ꯀꯩꯅꯣ ꯑꯦꯁ ꯇꯤꯒꯤ ꯍꯥꯏꯗꯤ ꯍꯦꯟꯅ ꯇꯞꯄꯦꯕꯀꯣ ꯂꯥꯛꯄꯗꯣ ꯑꯗꯨ ꯍꯧꯖꯤꯛ ꯍꯧꯖꯤꯛꯀꯥꯟꯗꯤ ꯌꯥꯝ ꯍꯥꯏꯗꯤ ꯌꯥꯝ ꯄꯤꯕꯁꯨ ꯅꯠꯇ꯭ꯔꯦꯕ ꯅꯍꯥꯟꯗꯤ ꯌꯥꯝ ꯌꯥꯝ ꯄꯤꯒꯦꯅ
ꯑꯣ ꯑꯗꯨ ꯑꯣꯏꯔꯕ꯭ꯔꯥ ꯑꯗꯨꯃꯛꯇꯨꯗꯤ ꯑꯩꯗꯤ ꯈꯪꯗꯦ
ꯅꯍꯥꯟ ꯈꯪꯗꯦ ꯑꯗꯨ ꯍꯣꯁꯇꯦꯜ ꯐꯣꯝꯒꯨꯝꯕ ꯊꯥꯕꯒꯤꯔ ꯈꯪꯗꯦ ꯅꯍꯥꯟꯗꯤ ꯑꯗꯨꯝ ꯌꯥꯝ ꯌꯥꯝ ꯂꯧꯕꯅꯦꯕ ꯐꯪꯕꯅꯦ ꯍꯧꯖꯤꯛꯀꯥꯟꯗꯤ ꯂꯤꯁꯤꯡ ꯇꯔꯦꯠ ꯅꯤꯄꯜ ꯑꯗꯨꯝ ꯐꯪꯗꯤ ꯌꯥꯔꯦꯕ ꯑꯗꯨ ꯍꯦꯟꯅ ꯐꯪꯗ꯭ꯔꯦꯕ
ꯑꯩꯈꯣꯏꯒꯤꯗꯤ ꯍꯣꯁꯇꯦꯜ ꯐꯣꯝꯒꯨꯝꯕ ꯍꯥꯞꯀꯦ ꯍꯥꯏꯔꯁꯨ ꯌꯥꯗꯦꯅꯦ ꯍ ꯍ ꯍꯥꯞꯅꯤꯡꯉꯥꯏꯒꯤ ꯑꯣꯞꯁꯟꯁꯨ ꯄꯤꯗꯦ ꯑꯩꯈꯣꯏꯒꯤꯁꯦ ꯍꯥꯏꯕꯗꯤ ꯑꯩꯈꯣꯏꯒꯤ ꯍꯦꯟꯗꯜ ꯇꯧꯕ ꯑꯩꯈꯣꯏꯒꯤ ꯑꯣꯖꯥ ꯅꯨꯄꯥꯗꯣ ꯍꯥꯏꯕꯗꯤ ꯃꯣꯏ ꯀꯣꯂꯦꯖꯀꯤ ꯑꯣꯖꯥ ꯅꯨꯄꯥ ꯑꯃ ꯂꯩꯌꯦ ꯃꯣꯏ ꯑꯥ ꯃꯣꯏ ꯀꯦꯔꯤꯌꯔ ꯁꯦꯛꯁꯟꯒꯦꯀꯣ ꯑꯗꯨꯅ ꯇꯧꯕ ꯃꯇꯝꯗ ꯑꯁꯤꯁꯤꯗꯤ ꯅꯣꯏ ꯍꯣꯁꯇꯦꯜ ꯍꯥꯞꯄꯃꯛꯇꯤ ꯌꯥꯔꯣꯏꯀꯣ ꯍꯥꯞꯄꯦ ꯍꯥꯞꯄ ꯍꯥꯏꯕꯁꯦ ꯀꯣꯂꯦꯖꯇ ꯂꯩꯕ ꯅꯨꯄꯤꯃꯆꯥꯁꯤꯡꯗꯤ ꯌꯥꯒꯅꯤ ꯌꯨꯝꯗꯒꯤ ꯍꯪꯒꯠ ꯍꯟꯗ ꯂꯥꯛꯄꯁꯤꯡꯒꯤꯗꯤ ꯍꯥꯞꯄꯗꯤ ꯎꯄꯥꯏ
ꯏꯁ ꯑꯗꯨꯝꯣꯏ ꯃꯣꯏ ꯀꯣꯂꯦꯖ ꯃꯨꯛ ꯍꯥꯞ ꯗꯗꯨꯕꯨ ꯀꯌꯥꯃꯨꯛ ꯃꯣꯏꯕꯨ ꯁꯣꯛꯄ꯭ꯔꯅꯦ ꯅꯠꯇ꯭ꯔꯣ ꯑꯗꯨꯝ ꯃꯣꯏ ꯍꯣꯁꯇꯦꯜ ꯐꯣꯝ ꯍꯥꯏꯗꯤ ꯄꯤꯕꯗꯁꯨ ꯐ꯭ꯔꯤꯗ ꯄꯕ ꯄꯤꯕ ꯅꯠꯇꯦꯕꯀꯣ
ꯎꯝ
ꯑꯗꯨꯁꯨ ꯑꯃꯨꯛ ꯂꯩꯒꯗꯕꯅꯤ ꯃꯣꯏꯁꯨ ꯄꯩꯁꯥ ꯐꯪꯅꯤ ꯑꯩꯈꯣꯏꯁꯨ ꯍꯥꯏꯗꯤ ꯄꯩꯁꯥ ꯈꯤꯇꯪ ꯌꯥꯝꯅ ꯐꯪꯕꯗ ꯑꯩꯈꯣꯏꯁꯨ ꯑꯗꯨꯝ ꯈꯤꯇꯪ ꯍꯥꯏꯗꯤ ꯑꯈꯣꯏꯗꯤ ꯂꯣꯏꯅ ꯏꯃꯥ ꯏꯄꯥꯒꯤ ꯄꯩꯁꯥ ꯂꯧ ꯂꯧꯕꯅꯤꯅ ꯃꯣꯏꯁꯨ ꯋꯥꯏꯑꯦꯕꯀꯣ ꯑꯗꯨ ꯌꯥꯝ ꯈꯤꯇꯪ ꯌꯥꯝꯅ ꯐꯪꯅꯤꯡꯕꯗꯣ
ꯑꯗꯣ ꯅꯪꯗꯤ ꯒ꯭ꯔꯦꯖꯨꯋꯦꯠꯀꯨꯝꯕ ꯇꯧꯕ꯭ꯔꯥ ꯅꯠꯇ꯭ꯔꯒ ꯃꯥꯁ
ꯍꯣꯏ ꯑꯩ ꯍꯟꯗꯠꯇꯤ ꯒ꯭ꯔꯦꯖꯨꯋꯦꯁꯟ ꯍꯧꯕꯗ ꯉꯥꯏꯔꯤꯕꯅꯦ ꯑꯩꯈꯣꯏꯁꯨ ꯑꯩꯈꯣꯏꯗꯤ ꯁꯦꯀꯦꯟ ꯁꯦꯀꯦꯟ ꯁꯦꯃꯤꯁꯇꯔ ꯀꯥꯔꯤꯌꯦ
ꯑꯣ ꯍꯧꯖꯤꯛ ꯅꯣꯏ ꯑꯦꯛꯖꯥꯝ ꯊꯥꯗ꯭ꯔꯤ
ꯈꯣꯏꯗꯤ ꯑꯩꯈꯣꯏꯒꯤꯗꯣ ꯎꯝ ꯖꯦꯅꯦꯔꯦꯜꯒꯤꯗꯤ ꯑꯩꯈꯣꯏ ꯀꯣꯂꯦꯖꯇ ꯗꯤ ꯑꯦꯝꯗ ꯀꯥꯎꯕꯅꯦꯕꯀꯣ ꯑꯩ
ꯑꯣ
ꯑꯗꯨꯗ ꯁꯣꯏꯖꯤꯅꯦꯔꯦ ꯑꯩꯈꯣꯏꯗꯤ ꯊꯥꯔꯠ ꯃꯣꯏꯗꯤ ꯊꯥꯔ ꯀꯥꯕ ꯍꯧꯈ꯭ꯔꯦꯕ ꯑꯗꯣ ꯑꯩꯈꯣꯏ ꯀꯝꯃ꯭ꯌꯨꯅꯤꯇꯤ ꯀꯣꯂꯦꯖ ꯑꯣꯏꯅ ꯈꯥꯡꯕꯔꯣ ꯗꯤ ꯑꯦꯝ ꯃꯈꯥꯗ ꯂꯩꯕꯗꯣ
ꯑꯩꯍꯥꯛ ꯑꯗꯨꯝꯕꯗꯨꯗꯤ ꯈꯪꯗꯦ ꯍꯟꯗꯛ ꯑꯅꯧꯕ ꯑꯣꯏꯕ꯭ꯔꯥ
ꯇꯨ ꯊꯥꯎꯖꯟ ꯁꯤꯛꯁꯇꯤꯟ ꯗꯤ ꯍꯧ ꯍꯥꯎ ꯌꯦ ꯍꯥꯏꯌꯦ ꯍꯧꯕꯕꯨꯗꯤ ꯑꯧ ꯃꯤ ꯌꯥꯝ ꯈꯪ ꯈꯪꯅꯗ꯭ꯔꯤꯕꯅꯤ
ꯎꯝ
ꯑꯗꯨꯗ ꯀꯥꯎꯕ ꯑꯩꯈꯣꯏꯗꯤ ꯑꯦꯛꯖꯥꯝ ꯅꯍꯥꯟ ꯑꯦꯛꯖꯥꯝ ꯐꯥꯔꯁ ꯁꯦꯝꯒꯤ ꯑꯦꯛꯖꯥꯝ ꯊꯥꯕꯗꯣ ꯈꯤꯇꯪ ꯄꯣꯁꯄꯣꯟ ꯌꯥꯝ ꯇꯧꯈ꯭ꯔꯕ
ꯑꯣꯁ
ꯑꯗꯨꯒꯤ ꯑꯗꯨꯝ ꯏꯔꯥꯡ ꯊꯣꯛꯄ ꯀꯩꯅꯣ ꯇꯧꯕꯤ ꯑꯦꯛꯖꯥꯝꯁꯦ ꯇꯞꯅ ꯇꯧꯈ꯭ꯔꯦ ꯍꯧꯖꯤꯛꯐꯥꯎ ꯇꯧꯗ꯭ꯔꯤ ꯁꯦꯀꯦꯟꯒꯤꯗꯤ
ꯑꯗꯣ ꯑꯁꯤꯁꯦ ꯀꯔꯤ ꯀꯔꯤꯒꯤ ꯃꯑꯣꯡꯒ ꯇꯝꯕ꯭ꯔꯥ ꯅꯣꯏꯒꯤꯁꯦ ꯍꯥꯏꯕꯗꯤ
ꯑꯈꯣꯏꯗꯤ ꯍꯥꯏꯗꯤ ꯖꯦꯅꯦꯔꯦꯜ ꯅꯠꯇꯤꯌꯦ ꯖꯦꯅꯦꯔꯦꯜ ꯅꯠꯇꯦꯕꯀꯣ ꯍꯥꯏꯗꯤ ꯖꯦꯅꯦꯔꯦꯜ ꯀꯣꯂꯦꯖ ꯑꯣꯏꯗꯤ ꯁꯤꯁ ꯁꯥꯏꯟꯁ ꯒꯨꯝꯕ ꯑꯥꯔꯠꯁ ꯒꯨꯝꯕ ꯂꯩꯌꯦꯅꯥ ꯑꯗꯨꯒꯤ ꯅꯠꯇꯦꯕ ꯑꯈꯣꯏꯗꯤ ꯑꯈꯣꯏꯗꯤ ꯑ ꯀ ꯀꯔꯤ ꯍꯥꯢꯁꯤꯔ ꯄ꯭ꯔꯣꯐꯦꯁꯅꯦꯜ ꯍꯥꯏꯇꯥꯔꯦꯀꯣ ꯑꯗꯨꯝ ꯂꯥꯏꯟꯗ ꯆꯠꯄꯗꯣ ꯇꯣꯉꯥꯟ ꯇꯣꯉꯥꯟꯕ ꯐꯤꯜꯗ ꯆꯠꯄꯗꯣ
ꯑꯣ ꯑꯗꯨ ꯀꯔꯝꯕ ꯈꯟꯕ꯭ꯔꯥ ꯅꯪꯒꯤ ꯑꯣꯏꯅꯗꯤ
ꯑꯣꯇꯤꯇꯤ ꯑꯣꯢꯅ ꯈꯜꯂꯦ ꯑꯩꯗꯤ
ꯑꯠ ꯑ ꯑꯗꯨꯗꯤ ꯀꯔꯤꯔꯥ
ꯑꯣꯄꯦꯔꯦꯁꯟ ꯊ꯭ꯌꯤꯌꯦꯇꯔ ꯇꯦꯛꯅꯣꯂꯣꯖꯤ ꯑꯗꯨꯒꯤ
ꯍꯥꯏꯁꯦ ꯑꯗꯨꯝ ꯇꯦꯛꯅꯤꯀꯦꯜ ꯄ꯭ꯔꯣꯕ꯭ꯂꯦꯝ ꯇꯦꯛꯅꯤꯀꯦꯜ ꯑꯣꯏꯗꯣꯏꯔꯥ ꯅꯠꯇ꯭ꯔꯒ ꯇꯦꯛꯅꯤꯁꯤꯌꯟ
ꯇꯦꯛꯅꯤꯁꯤꯌꯟꯅꯦꯕꯀꯣ ꯍꯥꯏꯗꯤ ꯑꯥꯔ ꯑꯥꯏ ꯇꯤꯒꯨꯝꯕ ꯑꯣꯞꯁꯟ ꯌꯥꯝ ꯄꯤꯌꯦꯕ ꯍꯥꯏꯗꯤ ꯀꯩꯅꯣ ꯑꯦꯐ ꯎꯝ ꯑꯗꯨꯝ ꯌꯥꯝ ꯂꯩꯌꯦꯗ ꯃꯦꯗꯤꯀꯦꯜꯒꯤ ꯉꯥꯛꯇ ꯅꯠꯇꯦꯕꯀꯣ ꯌꯥꯝ ꯂꯩꯕꯅꯤ ꯑꯣꯞꯁꯟꯁꯤꯡꯗꯤ ꯍꯥꯏꯗꯤ ꯍꯨꯖꯤꯛ ꯍꯣꯖꯤꯛ ꯎꯝ ꯃꯦꯗꯤꯌꯥꯗ ꯀꯩꯅꯣ ꯑ ꯔꯤꯄꯣꯔꯇꯔ ꯒꯨꯝꯕꯁꯨ
ꯑꯥ
ꯑ ꯖꯣꯔꯅꯦꯂꯤꯁ ꯀꯨꯝꯕꯗꯣ
ꯑꯣ
ꯑꯗꯨꯃꯁꯨ ꯑꯗꯨꯝ ꯇꯧꯋꯤ ꯌꯥꯏꯌꯦꯕ
ꯑꯣ ꯃꯥꯁ ꯃꯦꯗꯤꯌꯥ ꯂꯣꯝꯗꯀꯣ ꯑꯗꯨ ꯑꯣꯏꯔꯗꯤ
ꯑꯣ ꯑꯗꯨꯁꯨ ꯂꯩꯌꯦ ꯑꯗꯣ ꯑꯩ ꯑꯩꯈꯣꯏꯗꯤ ꯑꯗꯨ ꯑꯩꯗꯤ ꯑꯗꯨ ꯈꯟꯗꯦꯕꯀꯣ ꯇꯧꯕꯗꯗꯤ
ꯐꯩꯌꯦ ꯃꯤꯅ ꯇꯧꯅꯗꯕꯁꯨ ꯇꯧꯕꯗꯣ ꯍꯥꯏꯕꯗꯤ ꯍꯟꯗꯛ ꯃꯇꯝꯗꯤ ꯃꯤꯅ ꯑꯗꯨꯝ ꯀꯦꯔꯤꯌꯔ ꯀꯥꯎꯟꯁꯤꯜꯂꯔꯁꯤꯡꯅꯁꯨ ꯍꯥꯏꯗꯅꯥꯀꯣ ꯃꯤꯅ ꯆꯠꯅꯗꯕ ꯂꯥꯏꯟꯗ ꯆꯠꯂꯣ ꯑꯗꯨꯝ ꯁ꯭ꯀꯣꯞ ꯂꯩꯕꯅꯤ ꯍꯥꯏꯕꯗꯣ
ꯑꯗꯨꯅꯦ ꯃꯤ ꯌꯥꯝꯔꯗꯤ ꯃꯣꯏꯅ ꯍꯥꯏꯗꯤ ꯈꯟꯕꯗꯣ ꯑꯈꯣꯏ ꯑꯗꯨꯝ ꯌꯥꯎꯒꯗ꯭ꯔꯥ ꯌꯥꯎꯔꯣꯏꯗ꯭ꯔ ꯑꯗꯨꯝ ꯑ ꯆꯥꯔꯖ ꯋꯥꯡ ꯋꯥꯡꯗꯦꯕꯀꯣ ꯋꯥꯡ
ꯑꯣ ꯑꯗꯣ ꯁꯤꯒꯨꯝꯕꯁꯤꯗꯤ ꯅꯪꯗꯤ ꯆꯍꯤ ꯀꯌꯥ ꯇꯝꯒꯅꯤ
ꯆꯍꯤ ꯑꯍꯨꯝ
ꯑꯣ ꯆꯍꯤ ꯑꯍꯨꯝ ꯀ ꯑꯗꯣ ꯁꯤꯖꯟ ꯃꯨꯛ ꯃꯥꯁꯇꯔꯁꯨ ꯂꯩꯕ꯭ꯔꯥ ꯍꯥꯏꯕꯗꯤ ꯅꯪꯒꯤ
ꯍꯣꯢ ꯂꯩꯌꯦ ꯄꯤ ꯍꯩꯁ ꯗꯤ ꯄꯤ ꯍꯩꯁ ꯗꯤ ꯇꯝꯒꯦꯗꯤ ꯂꯩꯌꯦꯕꯀꯣ ꯄꯤ ꯍꯩꯁ ꯗꯤ ꯇꯝꯔꯗꯤ ꯅꯪ ꯀꯅꯣ ꯇꯧꯕꯗ ꯊꯕꯛ ꯇꯧꯕꯗ ꯎꯝ ꯁꯦꯂꯔꯤ ꯋꯥꯡꯒꯅꯤꯕ ꯑꯗꯨꯗꯤ ꯑꯈꯣꯏꯗꯤ ꯍꯧꯖꯤꯛ ꯊꯔꯠ ꯊꯔꯠ ꯍꯥꯏꯗꯤ ꯆꯍꯤ ꯑꯍꯨꯝ ꯂꯣꯏꯔꯀꯥꯟꯗ ꯊꯕꯛ ꯇꯧꯒꯦ ꯍꯥꯏꯗꯤ ꯁꯨ ꯂꯩ ꯗꯤ ꯋꯥꯡꯗꯦꯕꯀꯣ
ꯑꯣ ꯑꯣ ꯑꯗꯨ ꯑꯣꯏꯔꯗꯤ ꯅꯪꯖꯦ ꯑꯗꯨꯝ ꯁ꯭ꯀꯣꯞꯇꯤ ꯂꯩꯌꯦꯀꯣ ꯍꯥꯏꯕꯗꯤ ꯑꯗꯨꯝ ꯍꯣꯠꯅꯕꯒꯤ ꯃꯈꯥꯁꯨ ꯄꯣꯜꯂꯦꯗ ꯑꯗꯨꯝ ꯁ꯭ꯀꯣꯞꯁꯨ ꯑꯗꯨꯝ ꯂꯩꯌꯦꯅꯀꯣ ꯑꯗꯨ ꯑꯣꯏꯔꯗꯤ ꯐꯩ ꯐꯩ ꯃꯤꯅ ꯇꯧꯗꯕ ꯇꯧꯕꯗꯣ ꯌꯥꯝ ꯐꯩꯌꯦ
ꯈꯪꯗꯦꯗ ꯆꯨꯝꯕ꯭ꯔꯥ ꯂꯥꯟꯕ꯭ꯔꯥꯗꯤ ꯈꯪꯗ꯭ꯔꯦ ꯃꯊꯪ ꯅꯣꯡꯃ ꯍꯥꯏꯗꯤ ꯍꯣꯔꯦꯟ ꯈꯪꯗꯦ
ꯑꯗꯨꯝ ꯌꯦꯡꯉꯣꯗ ꯍꯥꯏꯕꯗꯤ ꯍꯟꯗꯛꯀꯥꯟꯗꯤ ꯃꯤ ꯖꯦꯅꯔꯦꯜ ꯅꯪꯅ ꯍꯥꯏꯕꯒꯨꯝꯅ ꯖꯦꯅꯔꯦꯜ ꯃꯤꯌꯥꯝ ꯌꯥꯝꯃꯤꯗꯅ
ꯑꯗꯨꯅꯤ ꯍꯣꯏ
ꯆꯨꯝꯗ꯭ꯔꯤꯡ ꯑꯣꯏꯅ ꯑꯁꯤ ꯄꯥꯝꯃꯦ ꯍꯥꯏꯅ ꯆꯠꯈꯤꯕꯅꯁꯨ ꯐꯩ ꯃꯇꯝꯁꯨ ꯃꯥꯡꯗꯦ ꯁꯦꯡꯅ ꯍꯥꯏꯔꯗꯤ ꯍꯥꯏꯕꯗꯤ ꯑꯩꯅ ꯄꯥꯝꯕꯗꯣ ꯀꯔꯤꯔꯥ ꯍꯥꯏꯕꯗꯣ ꯐꯖꯅ ꯈꯪꯉꯒ ꯆꯠꯄꯅꯤꯅ
ꯎꯝ ꯎꯝ ꯍꯣꯏ ꯆꯨꯃꯃꯦ ꯃꯤ ꯄꯥꯡꯈꯟꯗ ꯈꯪꯕ ꯋꯥ ꯅ ꯑꯩꯈꯣꯏꯁꯨ ꯑꯩꯁꯨ ꯑꯍꯥꯟꯕꯗ ꯈꯪꯉꯝꯗꯦ
ꯑꯣ
ꯁꯨꯝ
ꯑꯗꯨꯝ ꯃꯤꯗꯤ ꯌꯥꯝꯕ꯭ꯔꯥ ꯇꯝꯕꯁꯦ
ꯃꯤꯈꯣꯏ ꯀ꯭ꯂꯥꯁꯇ ꯍꯥꯏꯗꯤ ꯗꯤꯄꯥꯔꯠꯃꯦꯟ ꯗꯤꯄꯥꯔꯠꯃꯦꯟ ꯇꯣꯡꯍꯜꯂꯦꯕꯀꯣ ꯑꯩꯈꯣꯏꯒꯤ ꯑꯣ ꯇꯤ ꯇꯤ ꯀꯩꯅꯣ ꯑꯗꯨꯝ ꯇꯣꯉꯥꯟ ꯇꯣꯉꯥꯟ ꯂꯩꯌꯦꯕꯀꯣ ꯑꯗꯨ ꯑꯩꯈꯣꯏꯒꯤꯗꯗꯤ ꯃꯤ ꯆꯥꯝꯃꯒ ꯋꯥꯟ ꯍꯟꯗ꯭ꯔꯦꯠ ꯇ꯭ꯋꯦꯟꯇꯤ ꯐꯣꯔ ꯑꯣꯏꯝꯅꯦ ꯍꯣꯏ ꯃꯤ ꯂꯩꯕꯗꯣ ꯀ꯭ꯂꯥꯁ ꯑꯃꯗ ꯑꯗꯨꯝ ꯗꯤꯄꯥꯔꯠꯃꯦꯟ ꯗꯤꯄꯥꯔꯠꯃꯦꯟ ꯇꯨꯡ ꯏꯜꯂꯦꯕꯀꯣ ꯑꯗꯨꯗꯤ ꯗꯤꯄꯥꯔꯠꯃꯦꯟ ꯈꯔꯗꯤ ꯐꯣꯔꯇꯤ ꯐꯤꯐꯇꯤ ꯑꯗꯨꯝ ꯇꯧꯕꯁꯨ ꯂꯩꯑ ꯌꯥꯝ ꯑꯗꯤ ꯀ꯭ꯂꯥꯁ ꯈꯔꯗꯤ ꯍꯥꯗꯤ ꯑꯥ ꯏꯁꯇꯨꯗꯦꯟꯁ ꯌꯥꯝꯕꯁꯨ ꯂꯩꯌꯦ
ꯎ ꯆꯥꯃ ꯌꯧꯔꯗꯤ ꯌꯥꯝꯕ ꯆꯤꯡꯉꯦꯗ
ꯑꯧ ꯆꯤꯡꯑꯦ ꯌꯥꯝ ꯌꯥꯝꯃꯦ ꯑꯩꯈꯣꯏꯗꯤ ꯍꯣꯏ ꯌꯥꯝꯃꯦ ꯍꯥꯏꯇꯥꯥꯔꯦ
ꯑꯗꯣ ꯅꯣꯏꯒꯤꯁꯦ ꯑꯗꯨꯝ ꯄꯥꯕ ꯏꯕ ꯈꯛꯇꯪ ꯑꯣꯏꯕ꯭ꯔꯥ ꯅꯠꯇ꯭ꯔꯒ ꯑꯗꯨꯝ ꯄ꯭ꯔꯛ ꯇꯤꯀꯦꯜꯁꯨ ꯌꯥꯎꯔꯛꯀꯦꯔꯥ ꯅꯣꯏꯒꯤꯁꯦ ꯑꯣ ꯍꯥꯏꯗꯤ ꯑꯗꯨꯝ ꯀꯣꯂꯦꯖꯇ ꯇꯧꯗꯣꯏꯔꯥ ꯅꯠꯇ꯭ꯔꯥ
ꯑꯧ ꯍꯧꯖꯤꯛꯇꯤ ꯄ꯭ꯔꯦꯛꯇꯤ ꯍꯥꯏꯗꯤ ꯍꯧꯖꯤꯛꯇꯤ ꯀꯩꯅꯣ ꯇꯧꯅꯦꯀꯣ ꯑꯗꯨꯝ ꯑꯩꯈꯣꯏ ꯆꯍꯤ ꯑꯍꯨꯝ ꯂꯣꯏꯔꯒ ꯑꯗꯨꯝ ꯍꯥꯏꯗꯤ ꯗꯤꯄꯥꯔꯠꯃꯦꯟ ꯈꯔꯗꯤꯀꯣ ꯄ꯭ꯔꯦꯛꯇꯤꯀꯦꯜ ꯇꯧꯋꯦ ꯑꯗꯨꯝꯛ ꯃꯄꯥꯟ ꯊꯣꯛꯄ ꯍꯩꯗꯤ ꯈꯤꯇꯪ ꯀꯃꯥꯏꯅ ꯍꯥꯏꯁꯤꯔ ꯑꯃꯔꯛꯇꯤ ꯑꯗꯨꯝ ꯇꯧꯕ ꯃꯥꯜꯂꯦ ꯑꯗꯨ ꯀꯌꯥꯗꯤ ꯇꯧꯗꯕ ꯇꯧꯕꯗꯤ ꯀ꯭ꯂꯥꯁꯇ ꯑꯗꯨꯝ ꯇꯧꯋꯦꯕꯀꯣ
ꯎꯝ ꯑꯗꯨ ꯑꯣꯏꯔꯗꯤ ꯅꯣꯏꯒꯤꯁꯦ ꯑꯩꯅ ꯈꯟꯕꯗ ꯏꯁꯀꯣꯂꯥꯔꯁꯤꯞ ꯆꯥꯎꯔꯝꯗꯧ ꯃꯥꯜꯂꯦ ꯅꯣꯏꯒꯤꯁꯦ